ꯑꯣ ꯇꯔꯦ
ꯑꯣ ꯁꯥ ꯌꯥꯝꯅ ꯁꯥꯕ꯭ꯔꯣ
ꯁꯥꯏ
ꯁꯔꯦ ꯁꯔꯦ ꯆꯥꯡꯦ
ꯁꯥꯔꯦ ꯋꯥꯔꯕ ꯃꯩꯁꯥ ꯁꯥꯔꯕ ꯀꯥꯂꯦꯟꯒꯤ ꯃꯩꯁꯥ ꯃꯔꯛꯁꯤꯗ ꯄꯨꯟꯁꯤꯁꯦ ꯅꯧꯔꯤꯦ
ꯀꯔꯤꯦ ꯇ ꯅꯣꯕꯗ
ꯃꯊꯥ ꯌꯥꯝ ꯁꯥꯏ ꯍꯣꯔꯦꯟꯗꯤ ꯎꯆꯤꯗ ꯈꯔ ꯂꯩꯔꯨꯒꯦ ꯎꯆꯤꯁꯤꯡꯁꯤꯅꯁꯨ ꯑꯣꯠꯄ ꯌꯥꯕ ꯑꯣꯠꯂꯦ
ꯃ ꯑꯩꯈꯣꯏ ꯎ ꯎꯆ ꯄꯨꯠꯂ ꯑꯃ
ꯇꯨꯝꯐꯝ ꯈꯪꯗꯦ ꯍꯥꯏꯕ ꯅꯣꯡꯉꯥꯜꯂꯝꯗꯥꯏ ꯈꯤꯇꯪ ꯅꯨꯡꯉꯥꯏꯅ ꯇꯨꯝꯊꯒꯗꯕ ꯃꯇꯝꯗꯣ ꯈꯪꯕ꯭ꯔꯥ ꯂꯣꯏꯔꯦ ꯑꯗꯨꯗ ꯇꯧꯔꯤꯗꯣ
ꯀ꯭ꯂꯕ ꯀ꯭ꯂꯕ ꯇꯅꯦ ꯃꯈꯦ
ꯎꯝ
ꯀꯂ꯭ꯕꯇ ꯎꯆꯤ ꯃꯌꯥꯝꯗꯨꯅ ꯑꯩꯈꯣꯏ ꯍꯥꯟꯅ ꯀꯩꯅꯣꯒꯤ ꯂꯩꯕꯗꯣ ꯑꯃ ꯃꯅꯨꯡꯗ ꯆꯣꯡꯒꯥꯡ ꯍꯥꯞ ꯗꯅꯀꯣ
ꯑꯧ ꯑꯧ ꯑꯧ ꯅꯨꯡꯉꯥꯏꯔꯝꯗꯕꯅꯦ ꯃꯣꯏꯗꯨꯗ
ꯍꯣꯏ ꯑꯗꯨꯅꯦ ꯃꯈꯣꯟ ꯈꯔ ꯊꯣꯛꯇꯅꯕ ꯃꯥꯅ ꯆꯣꯡꯒꯥꯡꯗꯣ ꯍꯥꯞꯄꯅꯦꯕ ꯑꯗꯨꯗꯨꯒꯅ ꯑꯁ ꯂꯣꯏꯕꯤꯅꯤꯀꯣ ꯄꯨꯔꯥ ꯃꯣꯏꯣꯏꯅ ꯄꯨꯥ ꯄꯥ ꯂꯦ ꯁꯤ ꯇꯕꯖꯥꯡꯒꯦ ꯑꯗꯨꯅ ꯍꯧꯗꯣꯡ ꯑ ꯑꯃꯝꯇ ꯂꯣꯏꯒꯦ ꯇꯧꯕꯅꯦ ꯍꯥꯟꯅ ꯍꯧꯗꯣꯡ ꯂꯩꯔꯤꯉꯩꯗ ꯀꯩꯝ ꯇꯧꯔꯝꯗꯦꯕ
ꯍꯧꯗꯣꯡꯗꯣ ꯑꯝꯇ ꯀꯩꯅꯣ ꯅꯣꯏꯒꯤ ꯍꯧꯗꯣꯡ ꯑꯝꯇ ꯂꯩꯇ꯭ꯔꯕꯣ
ꯆꯠꯅꯈ꯭ꯔꯦ ꯑꯃꯨꯛ ꯂꯣꯏꯅ ꯑꯗꯨꯏ ꯍꯧꯗꯛ ꯃꯆꯥꯇ ꯊꯤꯒꯦꯅ ꯀꯧꯔꯦ ꯊꯧꯗꯣꯡ ꯑꯃꯗꯤ ꯂꯩ ꯊꯥꯡꯅꯕꯒꯤ ꯃꯆꯥꯛ ꯄꯣꯇꯣꯔꯦ ꯍꯧꯖꯤꯛꯐꯥꯎ ꯁꯣꯏꯗꯗꯤ ꯂꯩꯔꯤ ꯑꯗꯨ ꯃꯥꯒꯤ ꯍꯦꯛꯇꯣ ꯣꯟꯗꯥ ꯍꯥꯏ ꯆ ꯈꯈꯤꯅꯤꯕ ꯑꯗꯨꯅ ꯆꯠꯈꯤꯗ꯭ꯔꯅ ꯑꯃꯨꯛ ꯈꯜꯂꯤꯕ ꯍꯧꯖꯤꯛ ꯐꯥꯎꯒꯤꯗꯤ ꯂꯩꯔꯤꯌꯦ ꯑꯁ ꯃꯣꯏꯅ ꯎꯁꯤ ꯑꯁ ꯂꯣꯏꯔꯦꯀꯣ ꯎꯆꯤꯁꯦ ꯇꯁꯦꯡꯅ ꯍꯥꯏ ꯐ ꯐꯥꯒꯤꯌꯦ ꯅꯠꯇꯦ ꯑꯩꯈꯣꯏ ꯌꯥꯝꯑꯝꯃꯦ ꯃꯣꯏ ꯃꯁꯦꯟ ꯑꯣꯏꯅ ꯄꯨꯂꯞ ꯈꯠꯅꯕꯗꯣ ꯈꯪꯕ꯭ꯔꯥ ꯃꯊꯛꯁꯤꯗ ꯇ ꯃꯣꯏꯅ ꯈꯠꯅꯕꯩ ꯃꯈꯣꯟꯁꯦ ꯈꯨꯀꯜꯂꯝꯅꯦꯕ ꯌꯥꯝꯃꯟꯗꯅ ꯑꯥ
ꯄꯩꯁꯥ ꯃꯤꯒꯤ ꯄꯩꯁꯥ ꯂꯣꯏ ꯁꯤꯟꯗꯣꯛ ꯂꯣꯏꯔꯦ ꯑꯩ ꯁꯤꯗꯩꯗꯤ ꯒ꯭ꯌꯥꯟ ꯇꯥꯅ ꯇꯧꯔꯒꯦ ꯇꯨꯃꯤꯟꯅ ꯑꯩꯈꯣꯏꯅ ꯃꯤꯒꯤ ꯂꯨꯄꯥ ꯑꯝꯇ ꯄꯨꯕꯗ ꯑꯍꯤꯡꯗꯨꯝ ꯌꯥꯗꯦ
ꯑꯁ ꯑꯩꯁꯨ ꯌꯥꯝ ꯅꯨꯡꯉꯥꯏꯇꯦꯕ ꯑꯁꯦꯡꯕꯒꯤꯅꯦ ꯑꯩꯁꯦ ꯇꯟꯕꯗꯣ ꯂꯣꯏꯊꯣꯛꯅ ꯂꯩꯈꯤꯕꯅ ꯐꯩ ꯈꯟꯕꯗꯣ ꯍꯪꯕ꯭ꯔꯥ ꯇꯉꯥꯏ ꯐꯗꯕ ꯑꯩ ꯂꯩꯇꯗꯨꯅ ꯂꯩꯇ꯭ꯔꯦꯀꯣ ꯂꯩꯔꯒꯗꯤ ꯁꯠ ꯁꯠ ꯁꯠ ꯁꯠ ꯄꯤꯊꯣꯛꯑꯕꯅ ꯐꯩꯌꯦꯅ ꯈꯟꯕꯗꯣ
ꯎꯝ ꯑꯩꯁꯨ ꯂꯩꯔꯤꯀꯥꯟꯗꯅꯦ ꯑꯩꯅ ꯄꯤꯊꯣꯔꯛꯏꯗꯣ ꯍꯥꯏꯗꯤ ꯑꯩ ꯍꯧꯖꯤꯛ ꯂꯩꯇ꯭ꯔꯦꯕꯀꯣ ꯂꯩꯇ꯭ꯔꯦꯗꯤ ꯀꯩꯅꯣ ꯑꯩ ꯁꯤꯖꯤꯟꯅꯅꯤꯡꯉꯥꯏ ꯈꯔ ꯑꯩ ꯃꯔꯨꯞ ꯅꯨꯡꯂꯨꯞꯀꯤ ꯂꯣꯏ ꯊꯥꯡꯗꯣꯛꯈ꯭ꯔꯦꯕ
ꯍꯣꯏ
ꯊꯥꯡꯗꯣꯛꯑꯒ ꯑꯔꯦꯝꯕꯗꯣ ꯒ꯭ꯌꯥꯟ ꯇꯥꯅ ꯁꯤꯅ ꯁꯤ ꯂꯦꯝꯃꯦ ꯍꯥꯏꯔ ꯂꯨꯄꯥ ꯆꯝꯉꯥꯃꯨꯛ ꯈꯛꯇꯪ ꯂꯩꯔꯦ ꯑꯗꯨꯗꯨꯅ ꯁꯔꯚꯏꯞ ꯇꯧꯔꯒꯦ ꯑꯩ ꯃꯊꯪ ꯊꯥꯕꯨ
ꯑꯗꯨ ꯑꯁ ꯃꯔꯨꯞꯀꯤ ꯑꯃꯨꯛ ꯌꯧꯔꯛꯑꯅꯤ ꯇꯧꯔꯦ
ꯑꯩꯒꯤ ꯃꯔꯨꯞ ꯐꯥꯎꯗꯧꯔꯦ ꯅꯦꯛꯁ ꯃꯟꯇ
ꯍꯝ ꯍꯝ ꯅꯦꯛꯁ ꯃꯟ ꯏꯃꯥ ꯑꯗꯣ ꯑꯩ ꯈꯪꯗꯦꯅꯦ ꯑꯩꯁꯦ ꯃꯤꯒꯤ ꯍꯥꯏꯕꯁꯦ ꯃꯥꯁꯨ ꯑꯃꯗꯤ ꯃꯥ ꯑꯥ ꯍꯟꯗꯛꯀꯤꯤꯡꯗ ꯍꯥꯏꯐꯦꯠ ꯍꯧꯔꯝꯗꯥꯏꯗ ꯂꯩꯔꯗꯤ ꯑꯝꯇ ꯍꯥꯏꯔꯝꯃꯣ ꯈꯣꯠꯂꯣꯗꯤ ꯍꯥꯏꯕꯅꯦꯕꯀꯣ
ꯎꯝ
ꯑꯗꯨꯒ ꯍꯥꯏꯕꯗꯣ ꯍꯥꯏꯕꯩ ꯋꯥꯅꯤ ꯑꯩꯩꯅ ꯍꯌꯦꯡ ꯑꯩ ꯔꯤꯛꯁꯄꯨ ꯀꯩꯁꯨ ꯑꯗꯨꯒꯨꯝꯕꯗꯤ ꯃꯥꯟꯗꯦꯕ ꯑꯗꯣꯏꯁꯨ ꯇꯝꯕ ꯉꯝꯗꯦꯗꯅꯀꯣ
ꯎꯝ
ꯑꯗꯣ ꯃꯥꯅ ꯍꯧꯔꯝꯗꯥꯏꯗ ꯂꯩꯔꯦ ꯃꯥ ꯉꯝꯗꯣꯏ ꯑꯣꯏꯔꯗꯤ ꯌꯥꯎꯒꯦ ꯉꯝꯃꯣꯏꯗꯣꯏ ꯑꯣꯏꯔꯗꯤ ꯍꯥꯏꯌꯦꯕꯀꯣ ꯍꯥꯏꯗꯤ ꯉꯝꯗꯣꯏꯔꯗꯤ ꯍꯥꯏꯗꯤ ꯃꯊꯪ ꯊꯥꯅꯤ ꯍꯧꯕ ꯂꯩꯕ ꯌꯥꯎꯔꯒꯗꯤ ꯀꯌꯥ ꯀꯌꯥꯃꯨꯛ ꯍꯧꯒꯦ ꯑꯩꯅ ꯂꯤꯁꯤꯡ ꯑꯃ ꯒꯨꯝꯕ ꯑꯅꯤꯒꯨꯝꯕ ꯅꯠꯇꯅ ꯑꯩꯈꯣꯏꯗꯤ ꯌꯥꯝ ꯀꯥ ꯍꯦꯟꯅ ꯑꯆꯧꯕꯗꯤ ꯑꯝꯇ ꯇꯧꯅꯗꯦ ꯑꯉꯥꯡ ꯉꯥꯛꯇ ꯉꯇꯅꯦ ꯀꯩꯁꯨ ꯄꯩꯁꯥ ꯅꯨꯡꯁꯥ ꯊꯣꯛꯄ ꯅꯠꯇꯕꯅꯤꯅꯗꯤ ꯍꯥꯏꯕꯅꯦꯕ
ꯎꯝ
ꯑꯗꯨ ꯃꯥꯅ ꯑꯗꯣ ꯍꯣꯏ ꯑꯃꯕꯨ ꯑꯣꯏꯔꯦ
ꯌꯥꯔꯦꯀꯣ ꯌꯥꯔꯦ ꯊꯥ ꯑꯃ ꯑꯅꯤ ꯃꯊꯥ ꯁꯥꯕ ꯅꯠꯇꯦ ꯃꯔꯨꯞ ꯂꯣꯏꯗ꯭ꯔꯤꯕꯥꯎ ꯃꯊꯥ ꯁꯥꯕ ꯄꯥꯝ ꯑꯩ ꯄꯩꯁꯥ ꯑꯝꯇ ꯄꯥꯔꯛꯑꯣꯁꯦ ꯄꯩꯁꯥ ꯑꯝꯇ ꯍꯥꯏꯔꯛꯀꯦ ꯃꯁꯤꯡ
ꯍꯥꯏꯔꯣ
ꯂꯤꯁꯤꯡ ꯑꯃ ꯆꯥꯝꯃꯉꯥ
ꯑꯥ
ꯂꯨꯄꯥ ꯌꯥꯡꯈꯩ ꯃꯥꯊꯣꯏ
ꯑꯥ
ꯂꯤꯁꯤꯡ ꯑꯃꯒ ꯆꯥꯇ꯭ꯔꯦꯠꯀ ꯑꯩꯠꯇꯤ ꯑꯩꯠ
ꯑꯥ
ꯂꯤꯁꯤꯡ ꯑꯃꯒ ꯆꯥꯇ꯭ꯔꯨꯛ ꯌꯥꯡꯈꯩ
ꯍꯥꯥ
ꯂꯤꯁꯤꯡ ꯑꯃ ꯀꯌꯥ ꯇꯔꯦ
ꯂꯨꯄꯥ ꯂꯤꯁꯤꯡ ꯃꯉꯥꯒꯅꯦ
ꯎꯝ
ꯇꯥꯕ꯭ꯔꯣ
ꯑꯥꯎ ꯑꯥꯎ
ꯐꯧꯗ꯭ꯔꯥꯅꯤ ꯂꯨꯄꯥ ꯂꯤꯁꯤꯡ ꯃꯉꯥꯒ ꯆꯃꯥꯄꯜ ꯑꯥꯏꯠꯇꯤ ꯅꯥꯏꯟ
ꯐꯔꯦ ꯐꯔꯦ ꯑꯦꯀꯥꯎꯟꯗ ꯄꯩꯁꯥ ꯌꯥꯝ ꯍꯧꯗ꯭ꯔꯦ ꯂꯣꯏꯔꯦ ꯑꯩꯁꯤ ꯂꯣꯏꯁꯤꯜꯂꯒꯦ
ꯄꯤꯊꯣꯛꯅꯕ ꯂꯩꯔꯤꯗꯣ ꯐꯔꯕꯅꯤꯃꯛꯀꯤ ꯃꯤꯒꯤ
ꯑꯩ ꯉꯔꯥꯡ ꯕꯖꯥꯔ ꯆꯠꯂꯦꯕꯀꯣ
ꯑꯥ
ꯑꯗꯨꯗ ꯖꯤꯟꯁ ꯑꯃ ꯂꯩꯔꯛꯑꯦ ꯖꯤꯟꯁ ꯆꯣ ꯁꯦꯠꯅꯤꯉꯥꯏ ꯂꯩꯇ꯭ꯔꯦꯅ ꯕꯨꯠ ꯀꯠ ꯖꯤꯟꯁ ꯑꯗꯨꯒ ꯀꯣꯏꯕ ꯆꯠꯂꯁꯨ ꯑꯩ ꯁꯦꯠꯅꯤꯡꯉꯥꯏꯗꯣ ꯍꯥꯏꯗꯤ ꯍꯥꯟꯅꯒꯤꯗꯣ ꯁꯦꯠꯅꯤꯡꯗ꯭ꯔꯦ
ꯑꯩ ꯏꯆꯤꯟꯁꯤꯗ ꯑꯗꯨꯕꯨꯗꯤ ꯑꯩ ꯍꯦꯡꯉꯣꯏ ꯂꯩ ꯍꯧꯖꯤꯛ ꯐꯥꯎꯗꯤ ꯂꯩꯅꯤꯡꯗꯤ
ꯕꯨꯠꯀꯠ ꯆꯤꯟꯁ ꯑꯃꯅꯦ ꯑꯗꯨꯒ ꯑ ꯀꯨꯔꯇꯤ ꯑꯃ ꯂꯩꯔꯛꯑꯦ ꯑꯗꯒꯤ ꯐꯨꯔꯤꯠ ꯇꯨꯅꯕ ꯀꯣ ꯎꯄꯔꯤꯠ ꯇꯨꯅꯕ ꯃꯤꯟꯁ ꯑꯩꯈꯣꯏꯒꯤ ꯍꯥꯏꯗꯤ ꯍꯧꯖꯤꯛ ꯊꯕꯛ ꯃꯌꯥꯝ ꯆꯠꯂꯛꯑꯅꯤꯗꯅ
ꯑꯥ
ꯑꯗꯗꯨꯒ
ꯑꯩꯅ ꯄꯥꯝꯃꯤꯁꯦ ꯑꯩꯗꯤ ꯈꯪꯕ꯭ꯔꯣ ꯍꯧꯖꯤꯛ ꯑ ꯀꯩꯅꯣꯗꯣ ꯖꯣꯒ꯭ꯔꯥꯐꯤ ꯑꯟꯗꯣ ꯑꯗꯣ ꯈꯔ ꯌꯥꯝ ꯂꯩꯅꯤꯡꯉꯦ ꯖꯣꯒꯔ ꯄꯦꯟꯁꯦ ꯃꯔꯤ ꯃꯉꯥꯃꯨꯛ ꯂꯩꯅꯤꯡꯉꯦ ꯃꯆꯨ ꯃꯆꯨ
ꯑꯩꯁꯨ ꯂꯩꯅꯤꯡꯉꯦ ꯑꯁ꯭ꯋꯥꯏꯒꯤ ꯅꯠꯇꯦ ꯑꯥꯗꯩ ꯂꯩꯅꯤꯡꯉꯦ ꯅꯣꯏꯆꯦꯍꯣꯏꯗꯩ
ꯑ ꯅꯪꯗꯣ ꯀꯩꯅꯣ ꯈꯔ ꯇꯧ ꯑꯩꯗꯤ ꯆꯨꯝꯅ ꯑꯗꯨꯝ ꯍꯥꯏꯗꯤ ꯁ꯭ꯋꯥꯏꯗ ꯑꯗꯨꯝ ꯁꯦꯠꯅꯔꯅꯕ ꯑꯃꯕꯨ ꯊꯕꯛ ꯆꯠꯊꯣꯛꯄꯁꯤ ꯏꯄꯦꯟ ꯁꯦꯠꯄꯅ ꯌꯥꯝ ꯅꯨꯡꯉꯥꯏꯑꯕ
ꯎꯝ
ꯐ꯭ꯔꯤ ꯑꯣꯏꯕꯁꯨ ꯍꯦꯜꯂꯦ ꯈꯪꯗꯦ ꯏꯅꯨꯡꯗ ꯅꯨꯡꯉꯥꯏꯌꯦ ꯑꯗꯨꯅ ꯑꯗꯨꯅ ꯑꯩ ꯖꯣꯒꯔ ꯄꯦꯟꯁꯦ ꯈꯔ ꯌꯥꯝ ꯂꯩꯅꯤꯡꯉꯦꯕ
ꯑꯗꯨꯒꯤꯅꯦ ꯐꯨꯔꯤꯠ ꯇꯨꯅꯕ ꯇꯣꯞꯁ ꯑꯃ ꯇꯨꯒꯦꯅ ꯏꯃꯥꯟꯅꯕꯤ ꯂꯨꯍꯣꯡꯕꯁꯨ ꯑꯩꯒꯤ ꯕꯦꯁꯇꯤ ꯑꯃ ꯂꯨꯍꯣꯡꯗꯧꯔꯦꯕ
ꯑꯥ
ꯗꯦꯠ ꯋꯥꯟꯗ
ꯑꯥ
ꯖꯅꯋꯥꯔꯤ ꯗꯦꯠ ꯋꯥꯟꯗ
ꯀꯔꯤ ꯊꯥꯒꯦ
ꯇ꯭ꯋꯦꯟꯇꯤ ꯑꯩꯠꯀꯤ
ꯇꯨ ꯊꯥꯎꯖꯟ ꯇ꯭ꯋꯦꯟꯇꯤ ꯑꯩꯠ
ꯑꯁ ꯋꯥꯠꯂꯤꯦꯍꯦ ꯑꯩ ꯇꯨ ꯊꯥꯎꯖꯟ ꯇ꯭ꯋꯦꯟꯇꯤ ꯁꯤꯛꯁ ꯐꯥꯎ ꯂꯣꯏꯗ꯭ꯔꯤ ꯇꯪꯈꯥꯏꯐꯥꯎ ꯆꯟꯗ꯭ꯔꯤ ꯑꯣ
ꯇ꯭ꯋꯦꯟꯇꯤ ꯁꯚꯦꯟ ꯍꯥꯏꯕ
ꯎꯝ
ꯑꯗꯨ ꯖꯨ ꯑꯗꯨꯒꯤꯖꯨ ꯑꯩ ꯐꯨꯔꯤꯠ ꯑꯃ ꯇꯨꯒꯦꯅ ꯉꯔꯥꯡ ꯐꯤꯗꯛ ꯂꯩꯔꯛꯑꯦ
ꯑꯥ
ꯐꯤꯅꯟꯒ ꯀꯞꯄꯨꯗꯤ ꯂꯩꯇ꯭ꯔꯤ ꯑꯗꯨꯒ ꯐꯨꯔꯤꯠ ꯑꯅꯤ ꯃꯇꯨꯒꯦꯅ ꯐꯤꯗꯛ ꯑꯅꯤ ꯑꯃ ꯃꯤꯇꯔ ꯑꯃ ꯇꯪꯈꯥꯏ ꯑꯃ ꯇꯪꯈꯥꯏ ꯂꯩꯔꯛꯑꯦ ꯃꯤꯇꯔ ꯑꯍꯨꯝ
ꯎꯝ
ꯑꯗꯨꯒ ꯐꯨꯔꯤꯠ ꯑꯃꯒꯤꯗꯨꯅ ꯃꯤꯇꯔ ꯑꯃꯒ ꯄꯋꯥ ꯑꯃ ꯂꯩꯔꯛꯑꯦ ꯑꯗꯣ
ꯑꯗꯨꯃꯥꯏꯅ ꯇꯨꯕꯁꯦ ꯀꯃꯥꯏꯅ ꯀꯥꯏꯗ ꯇꯨꯍꯟꯗꯣꯏꯅꯣ?
ꯈꯪꯗꯦ ꯑꯩꯁꯨ ꯑꯩꯈꯣꯏ ꯀꯥꯒꯤ ꯅꯨꯄꯤꯗꯣ ꯃꯥ ꯑꯉꯥꯡ ꯇꯣꯛꯑ ꯂꯩꯔꯦꯕ ꯑꯗꯨ ꯃꯥ ꯈꯔ ꯀꯩꯅꯣ ꯇꯧꯔꯛꯀꯥꯟꯗ꯫ ꯇꯨꯖꯔꯛ ꯈꯪꯗꯦ ꯒ꯭ꯌꯥꯟ ꯇꯥꯗ꯭ꯔꯤ ꯁ꯭ꯋꯥꯏꯗꯁꯨ ꯈꯪꯅꯕꯁꯨ ꯂꯩꯇꯦ ꯑꯩꯈꯣꯏꯗꯤ ꯃꯤꯅꯧꯅꯤꯅ
ꯑꯣ ꯑꯩꯩꯗꯤ ꯑꯗꯨꯃꯥꯏꯅ ꯇꯨꯕꯁꯦ ꯑꯃꯝꯐꯥꯎ ꯇꯨꯗ꯭ꯔꯤ ꯈꯪꯗꯦ꯫
ꯑꯩꯁꯨ ꯑꯗꯨꯃꯥꯏ ꯇꯨꯕꯅ ꯑꯩꯗꯣ ꯍꯥꯏꯗꯤ ꯈꯪꯗꯦ ꯑꯝꯇ ꯄꯥꯝꯖ ꯄꯥꯝꯖꯗ꯭ꯔꯦ ꯃꯤꯟꯁ ꯑꯩꯗꯣ ꯄꯛꯆꯔꯦ ꯒ꯭ꯌꯥꯟ ꯑꯃ ꯇꯥꯔꯦ ꯑꯗꯨꯗꯨꯒꯤ
ꯎꯝ ꯈꯪꯗꯦ꯫
ꯑꯦꯀꯥꯎꯟꯗ ꯍꯧꯖꯤꯛ ꯂꯨꯄꯥ ꯀꯌꯥ ꯌꯥꯎꯔꯝꯗꯧ ꯃꯥꯜꯂꯤ ꯑꯩꯒꯤ
ꯈꯪꯗꯦ ꯅꯪ ꯉꯥꯏ ꯌꯥꯝ ꯌꯥꯎꯔꯝꯗꯕꯒꯤ ꯐꯤꯕꯝ ꯃꯥꯜꯂꯦꯀꯣꯋꯥꯏꯗꯨꯗꯤ ꯑꯗꯨꯗ
ꯃꯌꯥꯝ ꯌꯥꯋꯥꯦꯗꯤꯖꯤꯗ ꯑꯅꯤ꯫ ꯀꯦꯁꯇ ꯂꯨꯄꯥ ꯆꯥꯃꯉꯥ ꯂꯩꯔꯦ ꯁꯤ ꯍꯥꯞꯆꯤꯜꯂꯨꯒꯦ꯫
ꯑꯩꯩ ꯁꯣꯝꯗ ꯅꯍꯥꯟ ꯌꯥꯎꯔꯝꯕꯁꯤꯡꯗꯣ ꯂꯣꯏꯅ ꯑꯩꯩꯅ ꯑꯃꯨꯛ ꯈꯔ ꯌꯥꯎꯕ ꯍꯥꯏꯗꯤ ꯏꯃꯥ ꯍꯣꯏꯒꯤ ꯀꯥꯞꯊꯣꯛ ꯀꯥꯞꯁꯤꯟꯒꯅꯦꯕ꯫ ꯑꯩ ꯏꯁꯥꯒꯤꯗꯤ ꯅꯠꯇꯕꯤꯗꯣ ꯈꯪꯕ꯭ꯔꯥ? ꯏꯁꯥꯒꯤꯗꯤ ꯑꯩꯁꯨ ꯈ ꯈꯈꯤꯇꯪ ꯑꯣꯏꯔꯝꯝꯕꯅꯤ ꯆꯍꯨꯝꯒꯣ ꯀꯌꯥꯔꯣꯝꯈꯛ ꯌꯥꯎꯍꯧꯕꯅꯅ ꯑꯗꯩ ꯏꯃꯥꯡꯒꯤ ꯃꯣꯏ ꯄꯣꯠ ꯀꯩꯅꯣ ꯇꯧꯕꯒꯤ ꯀꯥꯞꯁꯤꯜꯂꯛꯑꯦꯕ
ꯎꯝ
ꯁꯤꯗꯩ ꯊꯤꯈꯤꯕꯗꯣ ꯐꯣꯟ ꯑꯃꯃꯛꯇꯗꯩ ꯊꯤꯕ ꯌꯥꯗꯕꯩ ꯀꯥꯞꯊꯣꯛꯄ ꯊꯥ ꯀꯩꯅꯣ ꯑꯣꯏꯕꯒꯤꯅ
ꯎꯝ
ꯑꯗꯨꯒꯤ ꯑꯃꯨꯛ ꯌꯥꯎꯔꯝꯕꯅꯦ ꯉꯁꯤ ꯇꯪꯈꯥꯏ ꯑꯃ ꯀꯥꯞꯈ꯭ꯔꯦ꯫ ꯍꯣꯔꯦꯟ ꯇꯪꯈꯥꯏ ꯑꯃꯃꯨꯛ ꯀꯥꯞꯄꯅꯤ ꯑꯗꯨ ꯀꯥꯞꯊꯣꯛꯄꯗꯤ ꯑꯩꯁꯨ ꯑꯗꯨ ꯑꯇꯣꯞꯄ ꯍꯧꯖꯤꯛꯇꯣ ꯑꯩꯈꯣꯏ ꯈꯪꯗꯦ꯫ ꯀꯔꯤꯝ ꯇꯧꯗ꯭ꯔꯕꯅꯤꯅ ꯄꯩꯁꯥꯁꯦ ꯍꯧꯖꯤꯛꯁꯦ ꯊꯣꯛꯅꯤꯡꯉꯥꯏ ꯑꯝꯇ ꯂꯩ
ꯑꯩꯅꯗꯤ ꯍꯧꯖꯤꯛ ꯃꯤꯟꯇ꯭ꯔꯗꯒꯤ ꯈꯣꯡꯎꯞ ꯑꯃ ꯑꯣꯔꯗꯔ ꯇꯧꯒꯦ ꯍꯥꯏꯅ ꯈꯜꯂꯨꯔꯦ ꯑꯁꯥꯁꯦ ꯑꯗꯨꯒ ꯄꯩꯁꯥꯗꯣ ꯗꯤꯖꯤꯠ ꯑꯅꯤ ꯑꯣꯏ ꯂꯩ
ꯌꯥꯗ꯭ꯔꯦ ꯂꯥꯏꯞꯁꯦ ꯀꯩꯅꯣ
ꯑꯝ
ꯋꯥꯗ꯭ꯔꯣ ꯌꯥꯝꯅ ꯑꯁ ꯑꯩꯈꯣꯏ ꯋꯥꯔꯤꯁꯦ ꯃꯤꯅ ꯇꯥꯔꯦ ꯌꯥꯝ ꯑꯞꯋꯥꯔꯗ ꯑꯣꯏ
ꯀꯩꯅꯣ
ꯂꯣꯛꯄꯅꯦꯗ
ꯅꯪꯁꯤ ꯅꯣꯛꯇꯨ
ꯃꯌꯥꯝ ꯇꯥꯔꯒ ꯁꯨꯝ ꯅꯣꯛꯅꯤꯡꯉꯤꯕꯅꯤ꯫ ꯅꯣ ꯏꯕꯅꯤ ꯅꯣ ꯏꯕꯅꯤ꯫
ꯕꯦꯒ ꯄꯨꯔꯣ ꯕꯦꯒꯛꯇꯣ ꯐꯣꯇꯣ ꯀꯥꯞꯇ ꯊꯥꯔꯛꯄꯗꯤ ꯌꯥꯕꯅꯦ ꯅꯣꯏꯆꯦꯅ ꯂꯩꯔꯛꯄꯗꯣ
ꯃꯁꯥꯅꯦꯗ ꯌꯥꯏ ꯫
ꯌꯦꯡꯅꯤꯡꯉꯦ ꯀꯩꯅꯣ ꯅꯪ ꯈꯜꯂꯤꯗꯨꯕꯣ ꯉꯥꯏꯈꯣꯀꯣ ꯉꯥꯏꯈꯣ